ꯍꯜꯂꯣ ꯇꯥꯕ꯭ꯔꯣ ꯅꯨꯡꯉꯥꯏꯔꯤꯕ꯭ꯔꯣ
ꯅꯨꯡꯉꯥꯏꯔꯤꯌꯦ ꯅꯪꯗꯤ ꯅꯨꯡꯉꯥꯏꯔꯤꯕꯣ
ꯑꯩꯁꯨ ꯅꯨꯡꯉꯥꯏꯔꯤꯌꯦ
ꯁꯨꯝ ꯈꯝꯄ
ꯍꯧꯖꯤꯛꯀꯥꯟ ꯅꯨꯡꯁꯥ ꯌꯥꯝ ꯁꯥꯕꯁꯤꯕꯨ ꯀꯔꯤ ꯀꯔꯤ ꯇꯧꯔꯒ ꯑꯁꯥꯕ ꯈꯥꯡꯕꯤꯔꯤꯒꯦ
ꯑ ꯈꯪꯗ꯭ꯔꯦꯗ ꯁꯥꯕꯁꯤꯁꯨ ꯁꯨꯝ ꯁꯨꯝ ꯍꯦꯟꯒꯠꯂꯦ ꯃꯃꯥꯡ ꯃꯃꯥꯡꯉꯩ ꯁꯥꯔꯝꯕꯗꯨꯗꯩ ꯍꯧꯖꯤꯛꯀꯥꯟꯁꯤꯅꯕꯨ ꯁꯨꯝ ꯁꯨꯝ ꯍꯦꯟꯒꯠꯂꯛꯑꯕ꯭ꯔꯥ ꯀꯩꯅꯣꯝ ꯇꯧꯔꯦ ꯁꯨꯝ ꯌꯨꯝꯗ ꯎ ꯑꯗꯨꯝ ꯂꯩꯔꯤꯗ ꯀꯩꯁꯨꯝ ꯑꯍꯦꯟꯕ ꯂꯩꯇꯦ ꯑꯗꯨꯝ ꯌꯨꯝꯒꯤ ꯊꯕꯛ ꯏꯪꯈꯥꯡ ꯈꯔ ꯇꯧꯔꯒ ꯑꯗꯨꯝ ꯂꯩꯔꯤ
ꯆꯞ ꯃꯥꯟꯅꯩꯅꯦ ꯑꯗꯨꯅꯦ ꯇꯧꯔꯤꯁꯦ ꯁꯥꯕꯒꯤ ꯆꯥꯡꯁꯦ ꯁꯨꯝ ꯁꯨꯝ ꯍꯦꯟ ꯒꯛꯑꯦ ꯇꯧꯔꯤꯁꯤ ꯅꯍꯥꯟꯋꯥꯏ ꯃꯇꯝꯗꯤ ꯁꯨꯃꯥꯡꯗꯒ ꯊꯣꯛꯑꯒ ꯑꯩꯈꯣꯏꯒꯤ ꯍꯛꯆꯤꯛ ꯂꯥꯡꯕ ꯍꯥꯏꯕꯗꯨ ꯅꯨꯡꯁꯤꯠꯀ ꯂꯥꯛꯑꯒ ꯑꯗꯨꯏꯗꯨ ꯌꯥꯝꯅ ꯅꯨꯡꯉꯥꯏꯕꯅꯦ ꯍꯧꯖꯤꯛꯇꯤ ꯅꯨꯡꯁꯤꯠꯁꯨ ꯁꯤꯠꯈꯤꯗ꯭ꯔꯦ ꯑꯗꯩ ꯅꯨꯡꯁꯤꯠ ꯁꯤꯠꯂꯁꯨ ꯑꯁꯥꯕ ꯅꯨꯡꯁꯤꯠ ꯉꯥꯛꯇ ꯁꯤꯠꯂꯦ ꯇꯧꯔꯤꯁꯦ ꯃꯁꯤꯁꯤ ꯑꯩꯅ ꯁꯨꯝ ꯈꯟꯕꯗ ꯅꯪ ꯅꯪꯒꯤ ꯋꯥꯈꯜꯂꯣꯟ ꯍꯥꯟꯅ ꯐꯣꯡꯗꯣꯛꯂꯣꯅꯦ ꯁꯨꯝ ꯁꯥꯕꯒꯤ ꯆꯥꯡ ꯁꯨꯝ ꯍꯦꯟꯒꯠꯂꯛꯏꯁꯦ ꯀꯔꯤꯅ ꯑꯣꯏꯔꯝꯗꯧ ꯃꯥꯜꯂꯦ
ꯑꯗꯨꯅꯤꯅꯦ ꯑꯩꯁꯨ ꯈꯜꯂꯝꯃꯤꯕꯅꯦ ꯑꯩꯈꯣꯏꯅ ꯊꯥꯏꯅ ꯊꯥꯏꯅ ꯃꯃꯥꯡꯉꯩꯗꯗꯤ ꯈꯤꯠꯇꯪ ꯍꯛꯆꯤꯡ ꯂꯥꯡꯕꯗ ꯐꯥꯎꯗ ꯏꯁꯤꯡ ꯑꯦ ꯅꯨꯡꯁꯤꯠ ꯑꯌꯤꯡꯕ ꯁꯤꯠꯂꯝꯕꯗꯣ ꯍꯧꯖꯤꯛꯇꯤ ꯇꯁꯦꯡꯅ ꯅꯨꯡꯗꯤꯟ ꯋꯥꯏꯔꯝꯁꯤ ꯑꯌꯤꯡꯕꯒ ꯑꯝꯇ ꯁꯤꯠꯈꯤꯗ꯭ꯔꯦ ꯃꯁꯤ ꯑꯩꯅ ꯈꯟꯕꯗ ꯑꯩꯈꯣꯏꯒꯤ ꯍꯧꯖꯤꯛ ꯄ꯭ꯔꯤꯊꯤꯕꯤꯒꯤ ꯑꯑꯣꯟꯕ ꯃꯌꯥꯝ ꯂꯥꯛꯏꯕ ꯑꯗꯒꯤꯗꯤ ꯑꯁ ꯁꯝꯅ ꯍꯥꯏꯔꯕꯗ ꯑꯩꯗꯤ ꯃꯁꯤ ꯑꯩꯈꯣꯏ ꯃꯤꯑꯣꯏꯕꯅꯁꯨ ꯊꯣꯛꯍꯟꯕꯅꯦꯅ ꯈꯜꯂꯤꯗ ꯑꯩꯈꯣꯏ ꯃꯤꯑꯣꯏꯕꯅ ꯈꯤꯠꯇꯪ ꯃꯃꯥꯡꯉꯩ ꯃꯇꯝꯗ ꯆꯦꯛꯁꯤꯟꯅ ꯎ ꯋꯥ ꯈꯔ ꯊꯥꯔꯝꯕꯗꯨꯖꯨ ꯑꯩꯈꯣꯏ ꯃꯌꯥꯝꯅ ꯑꯩꯈꯣꯏꯒꯤ ꯁꯤꯅꯅꯕꯅꯦ ꯍꯥꯏꯗꯅ ꯄꯪꯀꯛꯇ ꯃꯈꯩ ꯑꯁꯤ ꯃꯌꯥꯝꯁꯤꯗꯩꯅꯦꯕꯨ ꯈꯜꯂꯤꯕꯅꯤꯗ ꯑꯩꯈꯣꯏꯅꯗꯤ ꯍꯧꯖꯤꯛ ꯑꯩꯈꯣꯏꯅ ꯁꯥꯏ ꯁꯥꯏꯌꯦꯅ ꯋꯥꯀꯠꯂꯤꯕꯗꯣ ꯑꯩꯈꯣꯏꯅ ꯃꯃꯥꯡꯉꯩ ꯇꯨꯡꯒꯤ ꯀꯔꯤꯝ ꯈꯟꯗꯈꯩ ꯑꯩꯈꯣꯏꯒꯤ ꯀꯥꯟꯅꯕꯇꯪꯒꯤ ꯈꯟꯈꯤꯕꯗꯣ ꯑꯗꯨꯅꯁꯨꯅꯦꯅ ꯈꯜꯂꯤꯕꯅꯤ ꯅꯪꯗꯤ ꯀꯔꯤ ꯈꯜꯂꯤꯅꯣ
ꯃꯥꯅꯦꯅꯦ ꯆꯞ ꯃꯥꯟꯅꯩꯅꯦ ꯑꯗꯨꯅꯦ ꯇꯧꯔꯤꯁꯦ ꯍꯧꯖꯤꯛꯇꯤ ꯑꯩꯅ ꯍꯥꯏꯔꯤꯁꯤꯅꯦ ꯑꯁꯥꯕ ꯅꯨꯡꯁꯤꯠ ꯑꯣꯏꯅ ꯃꯩꯕꯨꯟꯒꯤ ꯇꯥꯏꯞꯇ ꯑꯗꯨꯃꯥꯏꯅ ꯑꯣꯏꯅ ꯑꯁꯥꯕ ꯅꯨꯡꯁꯤꯠꯁꯤ ꯑꯣꯏꯅ ꯁꯤꯠꯂꯦ ꯃꯁꯤ ꯆꯨꯝꯃꯦ ꯅꯪꯅ ꯍꯥꯏꯕꯗꯨꯅꯦ ꯎ ꯋꯥꯁꯤ ꯑꯩꯈꯣꯏꯒꯤ ꯀꯛꯊꯠꯄꯒꯤ ꯆꯥꯡꯁꯤ ꯈꯛꯇ ꯑꯣꯏꯔꯛꯄ ꯊꯥꯖꯤꯟꯕꯒꯤ ꯆꯥꯡꯁꯤꯅ ꯋꯥꯠꯂꯛꯄ ꯀꯣ ꯍꯥꯏꯗꯤ ꯍꯥꯏꯗꯤ ꯍꯥꯟꯅ ꯂꯩꯔꯝꯕ ꯎꯃꯪꯒꯤ ꯁꯔꯨꯛꯁꯤ ꯌꯥꯝ ꯍꯟꯊꯔꯦ ꯍꯥꯏꯔꯤꯕ ꯇꯧꯔꯤꯁꯦ ꯑꯩꯈꯣꯏꯒꯤ ꯅꯣꯡꯃ ꯅꯣꯡꯃꯒꯤ ꯃꯤꯁꯤꯡ ꯌꯥꯝꯈꯠꯂꯛꯄꯒꯤ ꯃꯇꯨꯡ ꯏ ꯃꯇꯨꯡꯏꯟꯅ ꯑꯗꯒꯤ ꯑꯩꯈꯣꯏꯅ ꯃꯩꯇꯥꯟ ꯁꯤꯖꯤꯟꯅꯅꯕ ꯑꯗꯒꯤ ꯌꯨꯝꯒꯤ ꯆꯥꯛ ꯊꯣꯡꯅꯅꯕ ꯁꯤꯡ ꯀꯩꯅꯣ ꯇꯧꯔꯛꯄ ꯏꯁꯤꯡ ꯏꯁꯤꯡ ꯏꯁꯤꯡ ꯑꯣꯏꯅꯕ ꯑꯩꯈꯣꯏꯒꯤ ꯎꯁꯤ ꯌꯥꯟꯊꯠꯄ ꯑꯗꯒꯤꯗꯤ ꯑꯩꯈꯣꯏꯒꯤ ꯌꯨꯝ ꯁꯥꯕꯗ ꯎ ꯆꯪꯉꯤꯗꯣ ꯑꯗꯨ ꯑꯗꯨꯒꯨꯝꯕ ꯃꯌꯥꯝꯁꯤ ꯑꯩꯈꯣꯏꯒꯤ ꯃꯤꯁꯤꯡꯁꯤ ꯅꯣꯡꯃ ꯅꯣꯡꯃꯒꯤ ꯍꯦꯟꯒꯠꯂꯛꯄꯅꯤꯅ ꯑꯩꯈꯣꯏꯒꯤ ꯑꯗꯨꯒꯨꯝꯕ ꯃꯌꯥꯝꯗ ꯁꯤꯖꯤꯟꯅꯕ ꯎ ꯋꯥ ꯑꯁꯤ ꯌꯥꯟꯊꯠꯄꯒꯤ ꯆꯥꯡꯁꯤꯗꯒꯤ ꯁꯥꯕꯁꯤ ꯍꯦꯟꯒꯠꯂꯛꯏꯕꯅꯦꯅ ꯇꯧꯔꯛꯁꯦ ꯊꯥꯏꯅꯗꯤ ꯁꯨꯃꯥꯏꯅ ꯁꯥꯒꯅꯤ ꯍꯥꯏꯕꯁꯤ ꯀꯩꯁꯨ ꯊꯥꯖꯔꯝꯗꯦ ꯊꯥꯏꯅ ꯃꯤꯒꯤ ꯂꯝꯗꯗꯤ ꯌꯥꯝ ꯁꯥꯏ ꯑꯁ ꯂꯩꯕ ꯉꯝꯗꯦ ꯃꯄꯥꯟ ꯊꯣꯛꯄ ꯉꯝꯗꯦ ꯏꯔꯨꯖ ꯏꯔꯨꯖꯅ ꯍꯨꯃꯥꯡ ꯇꯥꯏ ꯍꯥꯏꯕꯗꯣ ꯊꯥꯖꯕ ꯉꯝꯃꯝꯗꯦ ꯑꯦ ꯑꯗꯨꯕꯨ ꯍꯧꯖꯤꯛ ꯑꯩꯈꯣꯏꯒꯤ ꯂꯝꯁꯤꯗꯗꯤ ꯏꯔꯨ ꯐꯨꯖ ꯏꯔꯨꯖꯅ ꯑꯩꯈꯣꯏꯒꯤ ꯂꯋꯥꯏꯁꯤꯗꯒꯤ ꯍꯨꯃꯥꯡ ꯇꯥꯔꯛꯄꯒꯤ ꯐꯤꯕꯝꯗ ꯑꯗꯨꯃꯥꯏꯅ ꯂꯥꯛꯑꯦ ꯇꯧꯔꯤꯔꯤꯁꯤ ꯃꯁꯤ ꯈꯔ ꯑꯩꯈꯣꯏꯅ ꯆꯦꯛꯁꯤꯟ ꯊꯧꯔꯥꯡ ꯈꯔ ꯂꯧꯔꯒ ꯃꯁꯤ ꯁꯥꯕꯒꯤ ꯆꯥꯡꯁꯤ ꯈꯔ ꯍꯟꯊꯍꯟꯗ꯭ꯔꯗꯤ ꯁꯨꯛꯌꯥ ꯌꯥꯔꯣꯏ ꯅꯠꯇ꯭ꯔꯗꯤ ꯑꯩꯈꯣꯏ ꯆꯍꯤ ꯈꯔꯒꯤ ꯃꯇꯨꯡꯗꯗꯤ ꯑꯩꯈꯣꯏ ꯖꯤꯕ ꯄꯥꯟꯕ ꯑꯃꯠꯇ ꯂꯩꯕ ꯉꯝꯗꯕꯒꯤ ꯃꯑꯣꯡꯗ ꯑꯗꯨꯃꯥꯏꯅ ꯂꯩꯔꯦ ꯑꯗꯨ ꯆꯥꯕ ꯊꯛꯄꯁꯤꯗꯤ ꯀꯔꯤꯅ ꯏꯍꯥꯎ ꯍꯥꯎꯔꯤꯅꯣ ꯇꯧꯔꯤꯁꯤ
ꯁꯥꯕꯒꯤꯁꯤꯗꯤ ꯁꯨꯝ ꯍꯥꯃꯨꯛ ꯍꯥꯃꯨꯛ ꯁꯧꯒ꯭ꯔꯤꯅ ꯏꯍꯥꯎ ꯍꯥꯎꯔꯦ ꯑꯗꯨ ꯇꯥꯔꯦꯗ ꯁꯧꯒ꯭ꯔꯤ ꯃꯍꯤ ꯈꯤꯇꯪ ꯊꯛꯈꯤꯕꯗ ꯈꯔꯕꯨ ꯏꯪ ꯂꯥꯎꯋꯦꯅ ꯈꯜꯂꯤꯅꯦ ꯍꯧꯖꯤꯛꯀꯥꯟꯁꯦ
ꯃꯥꯅꯤꯅꯦ ꯆꯨꯝꯃꯤꯅꯦ ꯑꯩꯁꯨ ꯑꯁꯤꯟꯕ ꯆꯥꯕꯁꯤꯅ ꯍꯥꯎꯅ ꯇꯧꯔꯤꯁꯤ ꯍꯧꯖꯤꯛ ꯃꯇꯝꯁꯤꯗꯤ ꯊꯥꯎ ꯊꯨꯝꯁꯤꯗꯤ ꯆꯥꯅꯤꯡꯗ꯭ꯔꯦꯕ ꯇꯧꯔꯤꯁꯤꯦ ꯍꯧꯖꯤꯛꯁꯨ ꯑꯩꯁꯤ ꯑꯩꯈꯣꯏꯒꯤ ꯁꯤꯡꯖꯨ ꯁꯨꯒꯦꯅ ꯇꯧꯔꯝꯃꯤꯅꯤ ꯃꯌꯥꯝ ꯃꯌꯥꯝ ꯑꯩꯈꯣꯏꯒꯤ ꯄꯣꯠ ꯆꯩꯁꯤ ꯂꯩꯔꯨꯔꯦ ꯑꯩ ꯁꯤ ꯑ ꯑꯗꯨꯅ ꯉꯁꯤ ꯗꯤ ꯁꯤꯡꯖꯨ ꯑꯃꯒ ꯑꯩꯈꯣꯏꯒꯤ ꯆꯝꯐꯨꯠ ꯑꯃꯒ ꯆꯥꯔꯒ ꯑꯗꯨꯃꯥꯏꯅ ꯂꯣꯏꯁꯤꯜꯂꯒꯦꯅ ꯇꯧꯔꯤꯕꯅꯤꯅ ꯇꯧꯔꯤꯁꯤ ꯅꯪ ꯀꯔꯤ ꯍꯥꯏꯅꯤꯡꯉꯤꯅꯣ ꯍꯥꯏꯌꯨ ꯍꯥꯏꯌꯨ
ꯃꯥꯅꯦ ꯃꯥꯅꯦ ꯑꯁ ꯑꯩꯗꯤꯅꯦ ꯑꯩꯈꯣꯏꯅ ꯊꯥꯏꯅ ꯃꯃꯥꯡꯉꯩ ꯃꯤꯒꯤ ꯂꯝꯒꯤ ꯉꯥꯡꯅꯔꯝꯕꯗꯣ ꯁꯨꯝ ꯅꯤꯡꯁꯤꯡꯉꯛꯏꯕ ꯑꯩꯈꯣꯏꯅꯗꯤ ꯑꯩꯈꯣꯏꯒꯤ ꯏꯔꯝꯗꯝꯁꯤꯅ ꯏꯪꯉꯤ ꯏꯪꯉꯤꯅ ꯁꯨꯝ ꯍꯥꯏꯅꯔꯝꯕꯗꯣ ꯑꯗꯣ ꯍꯧꯖꯤꯛꯅ ꯑꯃꯨꯛ ꯑꯩꯈꯣꯏꯗ ꯑꯃꯨꯛ ꯆꯨꯔꯕ꯭ꯔꯥ ꯀꯩꯅꯣꯝ ꯇꯧꯁꯜꯂꯛꯑꯦꯅ ꯁꯨꯝ ꯈꯜꯂꯝꯃꯤꯕꯅꯤꯗ ꯇꯁꯦꯡꯅꯃꯛ ꯁꯥꯕꯁꯤ ꯌꯥꯝ ꯊꯤꯅ ꯍꯦꯟꯒꯠꯂꯦ ꯇꯧꯔꯤꯁꯤ ꯎ ꯋꯥ ꯊꯥꯔꯤꯅꯤꯅ ꯇꯧꯔꯤꯁꯤꯡꯁꯤꯁꯨ ꯅꯣꯡꯃꯒꯤ ꯊꯥꯔꯝꯃꯒ ꯑꯃꯨꯛꯀ ꯍꯜꯂꯒ ꯏꯁꯤꯡꯗꯣ ꯆꯥꯏꯗ꯭ꯔꯕꯅꯤꯅ ꯍꯧꯔꯤꯔ ꯍꯧꯗ꯭ꯔꯤꯔꯁꯨ ꯈꯪꯗꯦ ꯇꯧꯕꯕꯨꯗꯤ ꯃꯌꯥꯝ ꯇꯧꯏꯤ ꯇꯧꯏꯤꯅ ꯍꯥꯏꯔꯤꯕ ꯑꯗꯨꯗꯨꯒꯤ ꯁꯨꯝ ꯈꯜꯂꯝꯃꯤꯕ
ꯃꯥꯅꯦ ꯆꯨꯝꯃꯤ ꯇꯧꯔꯤꯁꯦꯅꯦ ꯏꯁꯤꯡꯁꯤ ꯑꯩꯈꯣꯏꯒꯤ ꯎ ꯋꯥꯁꯤ ꯊꯥꯖꯤꯟꯕꯤꯔꯝꯃꯅꯤ ꯊꯥꯖꯤꯟꯕꯤꯔꯝꯃꯒ ꯑꯩꯈꯣꯏꯒꯤ ꯏꯁꯤꯡꯁꯨ ꯆꯥꯏꯔꯝꯃꯔꯣꯏ ꯍꯟꯅ ꯌꯦꯡꯕꯁꯨ ꯂꯥꯛꯑꯔꯣꯏ ꯑꯗꯨ ꯁꯟꯅ ꯆꯥꯔꯤꯔꯥ ꯑꯗꯒꯤ ꯁꯤꯈ꯭ꯔꯕ꯭ꯔꯥ ꯑꯗꯒꯤ ꯀꯔꯤ ꯇꯧꯈ꯭ꯔꯦ ꯅꯥꯄꯤ ꯃꯌꯥꯝꯅ ꯌꯣꯝꯁꯤꯟꯈ꯭ꯔꯕ ꯍꯥꯏꯕꯁꯨ ꯍꯟꯅ ꯌꯦꯡꯕꯤꯔꯝꯗꯦ ꯊꯥꯔꯤ ꯍꯥꯏꯕꯒꯤ ꯐꯣꯇꯣ ꯑꯃ ꯀꯥꯞꯄꯒ ꯑꯗꯨꯝ ꯂꯣꯏꯔꯦ ꯇꯧꯔꯤꯁꯤ ꯃꯌꯥꯝꯅ ꯊꯥꯔꯝꯕ ꯅꯨꯃꯤꯠ ꯁꯤꯒꯤ ꯍꯟꯅ ꯌꯦꯡꯕꯤꯔꯝꯃꯣꯏ ꯑꯗꯨꯃꯥꯏꯅ ꯈꯔ ꯑꯗꯒꯤ ꯎ ꯑꯃ ꯊꯥꯕ ꯃꯇꯝꯗ ꯑꯩꯈꯣꯏꯒꯤ ꯆꯍꯤ ꯂꯤꯁꯤꯡ ꯀꯌꯥ ꯆꯪꯉꯤꯅꯦ ꯍꯥꯏꯕ ꯑꯩꯈꯣꯏꯒꯤ ꯆꯥꯎꯅꯕ ꯍꯣꯠꯅꯕ ꯃꯇꯝꯗ ꯆꯍꯤ ꯑꯃꯗ ꯎ ꯑꯆꯧꯕꯗꯤ ꯀꯩꯁꯨ ꯆꯥꯎꯕ ꯉꯝꯕ ꯅꯠꯇꯦ ꯑꯗꯨꯕꯨ ꯆꯍꯤ ꯑꯃꯗ ꯌꯥꯟꯊꯠꯂꯤꯕ ꯎꯒꯤ ꯆꯥꯡꯁꯤꯗꯤ ꯑꯗꯨꯅ ꯃꯁꯤ ꯈꯔ ꯌꯦꯡꯁꯤꯟꯈ꯭ꯔꯗꯤ ꯌꯥꯔꯔꯣꯏ
ꯃꯥꯅꯦ ꯃꯥꯅꯦ ꯑꯗꯨꯅꯤ ꯇꯧꯔꯤꯅꯤꯅ ꯇꯧꯔꯒꯁꯨ ꯈꯤꯇꯪ ꯅꯤꯌꯣꯝ ꯆꯥꯅ ꯇꯨꯡꯒꯤꯁꯨ ꯈꯤꯇꯪ ꯈꯜꯂꯒ ꯇꯧꯔꯗꯤ ꯐꯕ ꯉꯁꯥꯏ ꯅꯪꯅ ꯍꯥꯏꯔꯤꯕ ꯐꯣꯇꯣ ꯑꯃꯈꯛ ꯀꯥꯞꯄꯝꯃꯒ ꯂꯣꯏꯔꯤꯒꯤ ꯋꯥꯈꯜꯗ ꯇꯧꯕꯁꯤꯅ ꯍꯦꯟꯅ ꯌꯥꯝꯈꯠꯂꯛꯑꯕ꯭ꯔꯥ ꯁꯨꯝ ꯈꯜꯂꯛꯏꯕꯅꯤ ꯁꯣ ꯅꯣꯡꯃꯗꯤ ꯁꯣꯝꯗꯗꯤ ꯅꯣꯡꯃ ꯅꯣꯡꯃꯒꯤ ꯁꯥꯕꯁꯨ ꯍꯦꯟꯒꯠꯂꯛꯏ ꯍꯥꯏꯒꯨꯝꯗꯅ ꯑꯩꯈꯣꯏꯅ ꯃꯄꯥꯟꯂꯣꯝ ꯀꯣꯏꯕ ꯆꯠꯄ ꯃꯇꯝꯗ ꯍꯦꯛꯇ ꯇꯨꯝ ꯍꯧꯒꯠꯂꯛꯄꯗꯒ ꯇꯦꯛꯈꯠꯄ ꯑꯝꯇ ꯐꯥꯎꯗꯕꯤꯗ ꯅꯞ ꯅꯞ ꯂꯥꯎꯔꯒ ꯍꯦꯛ ꯏꯁꯥꯁꯦ ꯍꯦꯛ ꯇꯦꯛꯈꯠꯇꯅ ꯍꯦꯛ ꯍꯧꯒꯠꯂꯛꯄꯗꯣ ꯍꯧꯖꯤꯛ ꯑꯩꯈꯣꯏ ꯁꯤꯗꯁꯨ ꯑꯗꯨꯝ ꯇꯧꯕꯕꯨ ꯍꯧꯒꯠꯂꯛꯑꯦꯅ ꯈꯜꯂꯤꯕꯅꯤꯅ ꯇꯧꯔꯤ
ꯃꯥꯅꯦꯅꯦ ꯆꯨꯝꯃꯤꯅꯦ ꯑꯩꯁꯨꯅꯦ ꯍꯧꯖꯤꯛ ꯃꯄꯥꯟ ꯊꯣꯛꯎꯕꯅꯦꯕ ꯑꯩ ꯀꯩꯊꯦꯜꯗꯒꯤꯅꯦ ꯑꯩ ꯊꯕꯤꯒ ꯑꯩꯈꯣꯏꯒꯤ ꯀꯩꯅꯣꯁꯦ ꯆꯝꯐꯨꯠ ꯆꯥꯅꯕꯅꯦꯅꯊꯕꯤꯅꯦ ꯑꯗꯒꯤ ꯑꯩꯈꯣꯏꯒꯤ ꯇꯧꯔꯄꯣꯠꯅꯦ ꯂꯩꯔꯨꯕꯅꯦꯕꯀꯣ ꯍꯜꯂꯛꯄꯁꯤꯗ ꯑꯩ ꯏꯁꯁꯤꯦ ꯅꯞꯄꯗ ꯅꯝ ꯅꯝ ꯅꯝ ꯂꯥꯞꯄꯗ ꯉꯁꯥꯏ ꯑꯌꯨꯛꯁꯤ ꯌꯥꯎ ꯍꯧꯔꯛꯄꯒ ꯏꯔꯨ ꯆꯖꯈ꯭ꯔꯕꯅꯦ ꯑꯗꯨꯗꯨꯒ ꯍꯧꯖꯤꯛꯁꯦ ꯑꯃꯨꯛ ꯏꯁꯥꯁꯦ ꯅꯞꯄꯗ ꯑꯁꯤꯗꯤ ꯑꯩ ꯇꯨꯝꯕ ꯉꯝꯃꯔꯣꯏ ꯆꯥꯛ ꯆꯥꯕꯁꯤꯁꯨ ꯑꯩ ꯃꯍꯥꯎ ꯈꯪꯉꯔꯣꯏ ꯑꯩ ꯁꯨꯃꯥꯏꯅ ꯏꯁꯥꯁꯤ ꯅꯨꯡꯉꯥꯏꯇ꯭ꯔꯗꯦꯅ ꯍꯥꯏꯔꯒ ꯑꯩꯁꯤ ꯏꯔꯨꯖꯊꯣꯛꯑꯦ ꯏꯔꯨꯖꯊꯣꯛꯑꯁꯨꯅꯦ ꯑꯗꯨꯝ ꯆꯞ ꯃꯥꯟꯅꯩ ꯏꯁꯥꯁ ꯈꯤꯇꯪ ꯏꯔꯨꯖꯕ ꯉꯥꯏꯍꯥꯛꯇꯪ ꯃꯤꯅꯤꯠ ꯃꯉꯥ ꯇꯔꯥ ꯑꯃ ꯏꯪꯊꯔꯝꯃꯤ ꯑꯗꯒꯤꯗꯤ ꯑꯗꯨꯝ ꯁꯥꯕꯒꯤ ꯆꯥꯡꯗꯣ ꯍꯦꯟꯒꯠꯂꯛꯑꯦ ꯇꯧꯔꯤ ꯏꯔꯨꯖꯩ ꯍꯥꯏꯕꯒꯤ ꯀꯥꯟꯅꯕꯁꯨ ꯐꯪꯗ꯭ꯔꯦ ꯇꯧꯔꯤꯁꯦ ꯑꯗꯨꯅꯤ ꯃꯁꯤꯁꯦ ꯑꯩꯈꯣꯏꯒꯤ ꯎ ꯎ ꯑꯃ ꯌꯥꯟꯊꯠꯄ ꯃꯇꯝꯗ ꯎ ꯃꯔꯤ ꯊꯥꯖꯤꯟꯕ ꯃꯁꯤꯒꯤ ꯄꯥꯟꯗꯝꯁꯤꯗꯅꯦ ꯈꯔ ꯃꯌꯥꯝ ꯃꯥꯟꯅꯔꯒꯅꯦ ꯇꯧꯗ ꯇꯥꯔꯒꯗꯤꯀꯣ ꯌꯥꯔꯔꯣꯏ ꯇꯧꯔꯤꯁꯦ ꯑꯩ ꯑꯩꯈꯣꯏꯅ ꯇꯧꯔꯤꯁꯦ
ꯃꯥꯅꯤ ꯃꯥꯅꯦ ꯑꯩꯈꯣꯏ ꯋꯥꯈꯜ ꯃꯥꯟꯅꯕ ꯈꯔ ꯅꯍꯥ ꯑꯩꯈꯣꯏꯅ ꯃꯁꯤꯒꯤ ꯊꯧꯗꯥꯡꯁꯦ ꯂꯧꯈꯠꯇ꯭ꯔꯗꯤ ꯀꯅꯥꯃꯨꯛ ꯉꯥꯏꯔ ꯂꯩꯔꯨꯅꯤ ꯂꯩꯒꯗꯧꯕꯗꯤ ꯇꯨꯡꯗ ꯂꯩꯍꯧꯒꯗꯕꯗꯤ ꯑꯩꯈꯣꯏꯅꯤꯗꯣ ꯑꯩꯈꯣꯏꯗꯇ ꯃꯥꯡꯖꯗꯧꯔꯤꯕꯅꯤ ꯑꯗꯨꯗꯨꯅ ꯍꯧꯖꯤꯛꯇꯒꯤ ꯍꯧꯅ ꯑꯩꯈꯣꯏꯅ ꯊꯧꯗꯥꯡ ꯂꯧꯈꯠꯇ꯭ꯔꯗꯤ ꯁꯤ ꯌꯥꯗꯧ ꯃꯥꯟꯗ꯭ꯔꯦꯅ ꯇꯧꯔꯤꯁꯦ
ꯃꯥꯅꯤ ꯇꯧꯔꯤꯁꯤ ꯎ ꯋꯥꯁꯤ ꯊꯥꯖꯤꯟꯗ꯭ꯔꯕꯅꯤꯅ ꯁꯥꯕꯒꯤ ꯆꯥꯡ ꯈꯛꯇ ꯍꯦꯟꯒꯠꯂꯛꯄ ꯅꯠꯇꯕꯅꯤꯅ ꯑꯩꯈꯣꯏꯒꯤ ꯎ ꯋꯥꯅ ꯅꯣꯡ ꯇꯥꯔꯛꯄ ꯃꯇꯝꯗ ꯎ ꯋꯥꯅ ꯑꯩꯈꯣꯏ ꯎ ꯋꯥꯒꯤ ꯃꯔꯥꯅ ꯆꯨꯞꯁꯤꯟꯈꯤꯗꯕ ꯆꯨꯞꯁꯤꯟꯈꯤꯒꯗꯕ ꯏꯁꯤꯡꯒꯤ ꯁꯔꯨꯛꯇꯨꯁꯨ ꯑꯝꯇ ꯆꯨꯞꯁꯤꯟꯗ꯭ꯔꯕꯅꯤꯅ ꯍꯧꯖꯤꯛ ꯏ ꯌꯥꯎ ꯊꯣꯛꯏꯁꯤ ꯆꯍꯤ ꯈꯨꯗꯤꯡ ꯌꯥꯎꯕ ꯊꯣꯛꯏꯁꯤ ꯅꯣꯡ ꯈꯤꯇꯪ ꯈꯤꯇꯪ ꯀꯟꯅ ꯆꯨꯈ꯭ꯔꯗꯤ ꯂꯩꯔꯛ ꯃꯈꯩꯁꯦ ꯑꯃꯠꯇ ꯊꯣꯛꯄ ꯌꯥꯗ꯭ꯔꯦ ꯂꯩꯈꯣꯝꯒ ꯏꯁꯤꯡꯗꯅ ꯄꯤꯠ ꯄꯥꯠ ꯄꯤꯠ ꯄꯥꯠ ꯇꯧꯔꯒꯅꯦ ꯑꯗꯨꯅ ꯑꯩꯈꯣꯏ ꯎꯗꯒꯤ ꯑꯩꯈꯣꯏꯅ ꯐꯪꯉꯤꯕ ꯀꯥꯟꯅꯕ ꯃꯌꯥꯝꯁꯦ ꯃꯌꯥꯝꯁꯤꯅ ꯑꯩꯈꯣꯏꯒꯤ ꯃꯥꯡꯍꯜꯂꯦꯕ ꯇꯧꯔꯤꯁꯦ ꯍꯥꯏꯕꯗꯤ ꯎ ꯅꯨ ꯄꯄꯤ ꯑꯩꯈꯣꯏꯗ ꯎꯔꯨꯝꯕꯤ ꯉꯥꯏꯍꯥꯛ ꯋꯥꯔꯁꯨ ꯎꯂꯨꯗꯨ ꯗꯗꯒꯤꯅꯨ ꯎꯔꯨꯝꯒꯤ ꯃꯈꯥꯗꯨꯗ ꯄꯣꯊꯥꯔꯒ ꯑꯗꯒꯤ ꯎ ꯀꯩꯅꯣꯗꯒꯤ ꯎꯗꯒꯤ ꯂꯥꯛꯄ ꯅꯨꯡꯁꯤꯠꯇꯨꯅ ꯁꯤꯠꯂꯒ ꯏꯁꯥꯗ ꯏꯪꯕꯅꯦꯕ ꯅꯣꯡꯇꯥ ꯊꯥꯛꯄ ꯃꯇꯝꯗꯁꯨ ꯎꯒꯤ ꯃꯔꯥꯗꯨꯅ ꯏꯁꯤꯡꯗꯨ ꯆꯨꯞꯁꯤꯜꯂꯒ ꯑꯩꯈꯣꯏ ꯏꯖꯥꯎ ꯊꯣꯛꯍꯟꯗꯦ ꯑꯗꯨꯗꯨꯒ ꯃꯥꯒꯤ ꯄꯥꯝꯕꯤꯗꯨꯒꯤ ꯃꯔꯨ ꯑꯣꯏꯔꯤꯕ ꯀꯩꯅꯣꯃꯩꯗꯨꯁꯨ ꯂꯣꯏꯅ ꯐꯪꯖꯕꯅꯦꯕ ꯃꯔꯨ ꯑꯣꯏꯔꯤꯕ ꯏꯁꯤꯡꯒꯤ ꯀꯥꯟꯅꯕꯁꯤꯡꯗꯨꯁꯨ ꯅꯣꯡꯗꯒꯤ ꯑꯗꯨꯅ ꯅꯣꯡ ꯇꯥꯕꯒꯤ ꯆꯥꯡꯁꯨ ꯃꯊꯣꯡ ꯃꯔꯝ ꯈꯪꯖꯔꯦ ꯇꯥꯔꯣꯏꯗꯕ ꯃꯇꯝꯗꯁꯨ ꯅꯣꯡ ꯇꯥꯔꯦ ꯇꯥꯗꯧꯕ ꯃꯇꯝꯗꯁꯨ ꯅꯣꯡ ꯇꯥꯗ꯭ꯔꯦ ꯑꯗꯨꯗꯨꯅ ꯍꯧꯖꯤꯛ ꯏꯀꯪ ꯊꯣꯛꯏꯕ ꯑꯗꯒꯤ ꯆꯍꯤ ꯑꯃꯗꯅ ꯏꯀꯪ ꯊꯣꯛꯑꯅꯤ ꯆꯍꯤ ꯑꯃꯗꯅ ꯑꯃꯨꯛ ꯏꯆꯥꯎ ꯊꯣꯛꯑꯅꯤ ꯑꯗꯨꯅ ꯂꯧꯃꯤ ꯁꯤꯟꯃꯤ ꯏꯆꯤꯜ ꯏꯅꯥꯎ ꯇꯧꯔꯤꯕ ꯃꯌꯥꯝ ꯑꯗꯨꯁꯨ ꯂꯣꯏꯅ ꯋꯥꯅꯔꯕꯅꯤ ꯇꯧꯔꯤꯁꯦ
ꯌꯥꯝ ꯆꯨꯝꯃꯤ ꯌꯥꯝ ꯆꯨꯝꯃꯤ ꯁꯤꯒꯤ ꯑꯗꯒꯤꯗꯤ ꯑꯏꯪ ꯑꯁꯥ ꯑꯣꯜꯂꯛꯄꯁꯤꯗꯁꯨ ꯑꯅꯥꯕꯁꯤ ꯀꯌꯥꯝ ꯊꯣꯛꯂꯛꯏꯅꯣ ꯌꯦꯡꯉꯣ ꯑꯗꯒꯤꯗꯤ ꯑꯩꯈꯣꯏꯅ ꯊꯥꯏꯅ ꯃꯃꯥꯡꯉꯩ ꯎꯔꯨꯝ ꯑꯣꯏꯔꯝꯃꯦ ꯍꯥꯏꯔꯝꯕ ꯃꯐꯝ ꯃꯌꯥꯝꯁꯤꯡꯁꯤꯁꯨ ꯍꯧꯖꯤꯛꯇꯤ ꯆꯥꯎꯈꯠꯂꯛꯑꯕꯅꯤꯅ ꯁꯥꯒꯠꯇꯕ ꯌꯥꯗꯕꯁꯨ ꯑꯣꯏꯕ ꯑꯗꯨ ꯆꯥꯎꯈꯠꯂꯛꯑꯕꯅꯤꯅ ꯑꯋꯥꯡ ꯑꯋꯥꯡꯕ ꯃꯊꯣꯟ ꯃꯊꯣꯟ ꯃꯌꯥꯝꯁꯦ ꯑꯣꯏꯅ ꯎ ꯎ ꯍꯧꯔꯝꯕ ꯃꯐꯝꯁꯤ ꯑꯋꯥꯡ ꯑꯋꯥꯡꯕ ꯃꯊꯣꯟ ꯃꯌꯥꯝꯁꯤꯅ ꯃꯍꯨꯠ ꯁꯤꯟꯈ꯭ꯔꯕꯅꯤꯅ ꯍꯧꯖꯤꯛꯇꯤ ꯎꯔꯨꯝ ꯑꯣꯏꯔꯝꯃꯦ ꯍꯥꯏꯔꯝꯕꯗꯨꯁꯨ ꯎꯔꯨꯝꯗꯤ ꯂꯥꯏꯔꯅ ꯍꯦꯛꯇ ꯀ꯭ꯔꯤꯛ ꯀ꯭ꯔꯤꯛ ꯏꯅ ꯀꯩ ꯂꯣꯏ ꯁꯥꯖꯜꯂꯕꯅꯤꯅ ꯅꯨꯡꯁꯤꯠ ꯁꯤꯠꯐꯝꯐꯥꯎ ꯍꯦꯛ ꯂꯩꯇꯕꯩ ꯐꯤꯕꯝꯗꯅꯦꯕ ꯇꯧꯔꯤꯁꯦ ꯑꯗꯒꯤꯗꯤ ꯍꯧꯖꯤꯛꯇꯁꯨ ꯄꯟꯈꯤꯕ ꯏꯁꯤꯡ ꯏꯆꯥꯎ ꯊꯣꯛꯑꯕꯅꯤꯅ ꯂꯝꯕꯤ ꯁꯣꯔꯣꯛꯇꯁꯨ ꯑꯀꯥꯏꯕ ꯑꯗꯩꯗꯤ ꯃꯌꯥꯝ ꯊꯣꯛꯂꯛꯑꯦ ꯑꯗꯣ ꯁꯤꯁꯤꯅ ꯑꯩꯈꯣꯏꯒꯤ ꯅꯣꯡꯃꯒꯤ ꯇꯧꯒꯗꯕ ꯊꯕꯛꯇ ꯀꯥꯏꯔꯛꯇꯕ ꯅꯠꯇꯦꯗꯅ ꯁꯦ ꯑꯩꯈꯣꯏꯅ ꯀꯥꯏꯗꯕꯕꯨꯗꯤ ꯃꯥꯟꯕ ꯑꯗꯨꯕꯨ ꯌꯥꯅ ꯌꯥꯅꯕ ꯁꯨꯝ ꯇꯧꯁꯤꯟꯈꯤꯕꯗ ꯑꯩꯈꯣꯏꯒꯤ ꯂꯩꯔꯝꯃꯤꯕ ꯍꯥꯏꯗꯤ ꯂꯩꯔꯝꯃꯤꯕ ꯃꯑꯣꯡꯗꯨꯗꯗꯤ ꯑꯑꯣꯟꯕ ꯃꯌꯥꯝꯗꯤ ꯃꯆꯥ ꯃꯆꯥ ꯑꯣꯏꯔꯕꯁꯨ ꯂꯥꯏ ꯃꯌꯥꯝ ꯍꯣꯉꯛꯏꯅꯦꯕ ꯑꯁꯤꯁꯤꯅ ꯑꯩꯈꯣꯏ ꯇꯨꯡꯗꯗꯤ ꯀꯥꯏꯔꯛꯀꯗꯣꯏꯅꯦꯕ ꯇꯧꯔꯤꯁꯦ
ꯃꯥꯅꯦ ꯃꯥꯅꯦ ꯆꯨꯝꯃꯤ ꯀꯥꯏꯔꯤꯕꯅꯤ ꯑꯩꯈꯣꯏꯒꯤ ꯏꯁꯥꯗ ꯑꯩꯈꯣꯏꯒꯤ ꯍꯛꯆꯥꯡꯁꯤꯗꯕꯨ ꯌꯦꯡꯉꯨ ꯑꯩꯈꯣꯏꯒꯤ ꯅꯨꯃꯤꯗꯥꯡ ꯋꯥꯏꯔꯝ ꯊꯣꯛꯑꯒ ꯑꯁꯦꯡꯕ ꯅꯨꯡꯁꯤꯠ ꯐꯪꯉꯤ ꯍꯥꯏꯕ ꯑꯗꯒꯤ ꯑꯌꯨꯛ ꯉꯟꯇꯥꯗ ꯑꯌꯨꯛ ꯑꯉꯟꯕꯗ ꯊꯣꯛꯑꯒ ꯅꯨꯡꯁꯤꯠ ꯑꯌꯤꯡꯕ ꯏꯁꯥꯗ ꯐꯪꯕ ꯑꯁꯦꯡꯕ ꯅꯨꯡꯁꯤꯠ ꯁꯤꯠꯄ ꯍꯥꯏꯕꯗꯨ ꯐꯪꯗ꯭ꯔꯕꯅꯤ ꯍꯧꯖꯤꯛ ꯇꯤ ꯇꯧꯔꯤꯨꯁꯦ ꯉꯥꯏꯍꯥꯛꯇꯪ ꯉꯥꯏꯍꯥꯛꯇꯪ ꯐꯪꯉꯝꯕ ꯌꯥꯏ ꯑꯗꯨꯕꯨ ꯍꯥꯟꯅꯗꯤ ꯑꯁꯤꯒꯨꯝꯕ ꯃꯌꯥꯝꯁꯤ ꯇꯊꯤꯟꯗ ꯆꯠꯀꯦꯥ ꯅꯨꯃꯤꯗꯥꯡꯋꯥꯏꯔꯝꯗ ꯆꯠꯀꯦꯔꯥ ꯑꯌꯨꯛꯇ ꯆꯠꯀꯦꯔ ꯆꯠꯅꯤꯡꯕ ꯃꯇꯝꯗ ꯆꯠꯂꯁꯨ ꯏꯁꯥꯗ ꯑꯏꯪꯕ ꯅꯨꯡꯁꯤꯠ ꯐꯪꯉꯒ ꯅꯨꯡꯉꯥꯏꯕ ꯑꯩꯈꯣꯏꯒꯤ ꯑꯁꯦꯡꯕ ꯅꯨꯡꯁꯤꯠ ꯍꯣꯟ ꯊꯖꯤꯟꯕꯒꯤ ꯏꯁꯥꯗ ꯑꯐꯕ ꯀꯥꯟꯅꯕ ꯃꯌꯥꯝ ꯐꯪꯕꯗꯣ ꯍꯧꯖꯤꯛꯇꯤ ꯀꯔꯤꯝꯇ ꯐꯪꯗ꯭ꯔꯕꯅꯤ ꯇꯧꯔꯤꯁꯤ ꯑꯩꯈꯣꯏꯅ ꯍꯣꯟꯖꯤꯜꯂꯤꯕ ꯅꯨꯡꯁꯤꯠꯁꯤꯁꯨ ꯑꯩꯈꯣꯏꯒꯤ ꯑꯁꯥꯕ ꯅꯨꯡꯁꯤꯠ ꯐꯠꯇꯕꯒꯤ ꯆꯥꯡ ꯌꯥꯎꯔꯕ ꯉꯥꯛꯇ ꯑꯣꯏꯔꯕꯅꯤꯅ ꯏꯁꯥꯁꯤꯁꯨ ꯐꯠꯇ꯭ꯔꯕꯅꯤꯅ ꯅꯣꯡꯃ ꯅꯣꯡꯃ ꯅꯣꯡꯃꯒꯤ ꯍꯥꯟꯅ ꯂꯩꯔꯝꯃꯦ ꯍꯥꯟꯅ ꯊꯦꯡꯅꯈꯤꯗꯕ ꯂꯥꯏꯅꯥ ꯃꯈꯜ ꯃꯈꯟ ꯑꯩꯈꯣꯏꯅ ꯈꯪꯗꯕ ꯃꯌꯥꯝ ꯃꯌꯥꯝ ꯑꯃ ꯇꯥꯔꯛꯂꯤꯕꯁꯤꯡ ꯎꯔꯛꯂꯤꯕ ꯁꯤꯅꯤ ꯅꯣꯡꯃ ꯅꯣꯡꯃꯒꯤ ꯑꯗꯨꯅ ꯅꯣꯡꯃ ꯅꯣꯡꯃꯒꯤ ꯂꯥꯏꯅꯥꯁꯤ ꯁꯨꯝ ꯁꯨꯝ ꯁꯨꯝ ꯃꯈꯟ ꯃꯈꯜ ꯃꯈꯟ ꯊꯣꯛꯂꯛꯄꯅꯤꯅ ꯑꯩꯈꯣꯏꯒꯤ ꯁꯤꯕꯒꯤ ꯆꯥꯡꯁꯨ ꯆꯍꯤ ꯆꯥꯝꯃ ꯄꯨꯟꯁꯤꯒꯗꯕ ꯆꯍꯤ ꯌꯥꯡꯈꯩ ꯄꯨꯟꯁꯤꯔꯒ ꯆꯍꯤ ꯍꯨꯝꯐꯨ ꯄꯨꯟꯁꯤꯔꯒ ꯑꯁꯨꯃꯥꯏꯅ ꯁꯤꯕꯒꯤ
ꯁꯤꯕꯒꯤ ꯆꯥꯡ ꯁꯤꯁꯨ ꯌꯥꯎꯔꯤꯕꯅꯤ ꯇꯧꯔꯤꯁꯦ ꯑꯗꯨ ꯐꯔꯦ ꯃꯔꯨꯞ ꯀꯩꯅꯣꯁꯨ ꯇꯧꯔꯤ ꯋꯥꯔꯤꯁꯨ ꯌꯥꯝꯅ ꯅꯨꯡꯉꯥꯏꯔꯤ ꯑꯗꯣ ꯑꯩ ꯆꯥꯛ ꯆꯥꯅꯕ ꯈꯔ ꯂꯣꯏꯁꯤꯜꯂꯨꯔꯤꯒꯦꯀꯣ
ꯍꯣꯏ ꯍꯣ ꯍꯣꯏ ꯊꯝꯃꯒꯦꯀꯣ ꯑꯗꯨꯗꯤ